ꯍꯜꯂꯣ ꯍꯜꯂꯣ
ꯋꯥꯔꯤ ꯁꯥꯟꯅꯕꯗ ꯀꯣꯜ ꯇꯠꯄꯁꯨ ꯈꯪꯗ꯭ꯔꯦ ꯑꯩꯗꯤ ꯋꯥꯔꯤ ꯑꯗꯨꯝ ꯂꯤꯔꯒ ꯂꯩꯔꯦ
ꯎꯝ ꯎꯝ ꯉꯥꯎꯕꯩꯔ ꯀꯔꯤꯔ
ꯍꯣꯏ ꯉꯥꯎꯕ ꯍꯧꯔꯛꯄ
ꯆꯦꯁ ꯀꯅꯥꯕꯨ ꯉꯥꯎꯕ꯭ꯔꯣ
ꯑꯩ ꯉꯥꯎꯕ ꯍꯧꯔꯛꯑꯦ ꯑꯗꯨ ꯅꯪ ꯂꯥꯏꯌꯦꯡꯒꯦ ꯍꯥꯏꯅ ꯐꯣꯟ ꯇꯧꯔꯛꯄ ꯅꯠꯇ꯭ꯔꯣ ꯑꯩꯕꯨ
ꯎꯝ
ꯅꯠꯇꯦ
ꯀꯩꯔꯣ
ꯅꯪ ꯑꯩꯕꯨ ꯂꯥꯏꯌꯦꯡꯒꯦ ꯍꯥꯏꯅ ꯐꯣꯟ ꯇꯧꯔꯛꯄ ꯅꯠꯇ꯭ꯔꯣ
ꯍꯣꯏ ꯍꯣꯏ ꯍꯣꯏ ꯇꯧꯔꯛꯄꯅꯤ ꯇꯧꯔꯛꯄꯅꯤ ꯌꯦꯡꯊꯣꯛꯂꯣꯏꯔꯦ ꯀꯩꯅꯣ
ꯅꯪ ꯗꯣꯛꯇ꯭ꯔꯅꯤꯀꯣ
ꯎꯝ ꯎꯝ ꯅꯪꯅ ꯅ꯭ꯔꯁ ꯑꯣꯏꯔꯣ ꯍꯟꯗꯛꯀꯤ ꯑꯦ ꯄꯦꯁꯦꯟꯖꯨ ꯅ꯭ꯔꯁ ꯁꯨ ꯑꯣꯏꯌꯣ ꯎꯝ ꯎꯝ
ꯂꯥꯏꯌꯦꯡꯉꯣꯑꯩꯕꯨ
ꯑꯉꯥꯎꯕꯤ ꯑꯦ ꯑꯉꯥꯎꯕ ꯃꯤꯗ ꯂꯥꯏꯌꯦꯡꯗꯕꯤꯗ ꯗꯣꯛꯇꯔꯗ ꯂꯥꯏꯌꯦꯡꯅꯤꯀꯣ ꯂꯥꯁꯇ
ꯈꯟꯅꯕ ꯌꯥꯕ ꯋꯥ ꯑꯣꯏꯗꯣꯏꯖꯥꯠꯂ
ꯎꯝ
ꯀꯣꯜ ꯂꯥꯛꯑꯦ ꯅꯉꯣꯟꯗ ꯅꯉꯣꯟꯗ ꯀꯣꯜ ꯂꯥꯛꯄ ꯃꯥꯜꯂꯦ
ꯀꯣꯜꯂ ꯍꯣꯏ ꯂꯥꯛꯑꯦ
ꯚꯥꯏꯕ꯭ꯔꯦꯁꯟ ꯇꯥꯔꯕ꯭ꯔꯣ
ꯎꯝ ꯂꯥꯛꯑꯦ ꯑꯩ ꯍꯧꯖꯤꯛꯇꯣ ꯄꯥ ꯌꯥꯔꯅꯦ ꯑꯩ ꯍꯣꯔꯦꯟ
ꯊꯥ
ꯀꯩꯅꯣ ꯇꯧꯒꯦ ꯍꯥ
ꯀꯔꯤ ꯍꯥꯏꯕ꯭ꯔꯣ
ꯑꯩ ꯍꯣꯔꯦꯟ ꯑꯃꯨꯛ ꯇꯧꯕꯤꯔꯒꯦ
ꯑꯣ ꯇꯨꯝꯕꯤꯌꯨ ꯇꯨꯝꯕꯤꯌꯨ ꯍꯣꯔꯦꯟꯅꯣ ꯈꯠꯅꯅꯤꯀꯣ
ꯈꯠꯅꯔꯣꯏꯗ ꯑꯩꯗꯤ ꯈꯠꯅꯗꯦ
ꯅꯕ ꯍꯥꯏꯕꯁꯦ ꯑꯉꯥꯡꯒꯤ ꯊꯧꯔꯝꯅꯤ
ꯑꯦ
ꯅꯠꯇ꯭ꯔꯣ
ꯎꯝ ꯎꯝ ꯃꯥꯅꯦ ꯃꯥꯅꯦ
ꯅꯪ ꯅꯪ ꯅꯪ ꯌꯥꯝꯅ ꯇꯣꯏꯅ ꯈꯠꯅꯕ ꯃꯥꯜꯂꯦ
ꯈꯠꯅꯗꯦ ꯈꯠꯅꯗꯦ ꯈꯠꯅꯅꯤꯉꯥꯏ ꯃꯤ ꯂꯩꯇꯦ ꯑꯩꯈꯣꯏꯗꯤ ꯑꯩꯈꯣꯏꯗꯤ ꯅꯣꯛꯑꯒ ꯑꯗꯨꯝ ꯂꯩꯕ ꯃꯤꯅꯦ
ꯀꯗꯔꯗꯣ ꯌꯥꯝ ꯍꯩ ꯀꯣ ꯍꯦꯟ ꯃꯜꯂꯦ ꯀꯣ ꯀꯗꯔꯗꯣ
ꯇꯦ ꯃꯇꯝ ꯂꯩꯇꯦꯕ ꯅꯣꯛꯄꯗ ꯑꯗꯨꯝ ꯅꯣꯛꯑꯂꯩ
ꯑꯩꯒ ꯈꯠꯅꯖꯤꯔꯣ ꯑꯗꯨꯗꯤ
ꯈꯠꯅꯕ ꯌꯥꯝ ꯄꯥꯝꯃꯥꯜꯂꯦ ꯅꯪꯁꯦ
ꯑꯩꯗꯤ ꯈꯠꯅꯒꯦ ꯍꯥꯏꯔꯗꯤ ꯔꯦꯗꯤꯅꯦ
ꯥꯁꯦꯁ ꯈꯟꯅꯕꯤꯌꯨ ꯈꯟꯅꯕꯤꯌꯨ
ꯍꯥꯏꯗꯤ ꯈꯅꯥꯕꯕꯨ ꯌꯥꯝꯅ ꯄꯥꯝꯃꯦ ꯍꯣꯏ ꯈꯠꯅꯖꯦ ꯅꯪ ꯀꯩ ꯄꯥꯝꯒꯦ
ꯋꯥ ꯂꯩꯇꯦ
ꯍꯥꯏꯔꯛꯑꯣ ꯅꯪ ꯀꯔꯤ ꯄꯥꯝꯒꯦ
ꯇ꯭ꯔꯦ ꯋꯥ ꯉꯥꯡꯕ
ꯑꯩ ꯈꯠꯅꯕ ꯍꯧꯔꯛꯀꯦ ꯅꯪ ꯈꯨꯝꯃꯛꯑꯣꯒꯣ
ꯍꯣꯏꯅꯦ ꯍꯣꯏꯅꯦ
ꯅꯪ ꯀꯩ ꯄꯥꯝꯒꯦ ꯍꯥꯏꯔꯣ ꯀꯩꯒꯤꯅꯣ ꯅꯪꯅ ꯑꯗꯨꯃꯥꯏꯅ ꯍꯥꯏꯔꯤꯗꯣ ꯑꯩꯉꯣꯟꯗ
ꯆꯩ ꯆꯥꯒꯦꯔꯣ ꯈꯨꯝꯃꯣ ꯅꯣꯛꯀꯅꯣ
ꯆꯩꯕꯨ ꯆꯥꯕ ꯌꯥꯔꯗꯤ ꯅꯍꯥꯟ ꯆꯥꯅꯤꯗ
ꯑꯩꯅ ꯍꯥꯏꯕꯁꯤꯗ ꯈꯨꯝꯃꯣ
ꯍꯣꯏꯅꯦ ꯈꯨꯝꯒꯦꯅꯦ ꯍꯥꯏꯔꯛꯑꯣꯅꯦ
ꯐꯒꯤꯅꯠꯇꯦ
ꯍꯣꯏꯕꯒꯤ ꯌꯦꯡꯗꯦ ꯑꯩꯖꯨ ꯎꯁꯤꯜꯂꯦ
ꯁꯦꯔꯦꯁꯅꯦ ꯅꯣꯛ ꯀꯅꯣ ꯀꯔꯤ ꯅꯣꯛꯏꯅꯣ
ꯏꯁꯃꯅ ꯅꯣꯛꯑꯒ
ꯑꯩꯅ ꯑꯩꯅ ꯅꯣꯛꯄꯗꯤ ꯌꯥꯏ ꯅꯪꯅ ꯅꯣꯛꯄꯗꯤ ꯌꯥꯗꯦ
ꯍꯥꯏꯔꯣ ꯀꯩ ꯄꯥꯝꯒꯅꯣ ꯅ ꯍꯧꯖꯤꯛ ꯑꯩꯉꯣꯟꯗ ꯀꯔꯤ ꯀꯔꯤ ꯃꯆꯤꯟ ꯈꯨꯝꯃꯛꯏꯅꯣ ꯍꯥꯏꯔꯣ
ꯁꯨꯝ ꯈꯨꯝꯅꯤꯡꯕꯒꯣ ꯅꯪꯕꯨꯗꯤ ꯈꯠꯅꯅꯤꯡꯕ ꯍꯣꯏ ꯅꯉꯣꯟꯗꯤ ꯈꯨꯝꯕ ꯌꯥꯏꯅ ꯏꯁ
ꯑꯉꯥꯡ ꯑꯣꯏꯔꯒ ꯅꯪꯅ ꯅꯊꯛꯒꯤ ꯑꯍꯟꯗ ꯃꯆꯤꯟ ꯈꯨꯝꯕ ꯌꯥꯕ꯭ꯔꯣ ꯆꯩ ꯆꯥꯒꯦꯔꯣ ꯐꯨꯗꯔꯛ ꯑꯣꯔꯣ
ꯑꯩꯁ ꯍꯣꯏꯗꯤ ꯑꯗꯨꯝ ꯅꯍꯥꯟꯅꯤ ꯇꯥꯒ꯭ꯔꯕꯅꯤꯅ ꯀꯤꯗ ꯗꯦꯗ ꯑꯗꯨꯒꯨꯝꯕꯗꯤ
ꯑꯦꯛꯁꯄꯔꯠꯂꯣ ꯅꯪꯖꯦ ꯌꯥꯝꯅ
ꯑꯦꯛꯁꯄꯔꯠ ꯅꯠꯇꯦꯍꯦ ꯑꯍꯥꯍꯥꯍꯥ ꯆꯥꯡ ꯑꯃꯗꯅꯦ ꯆꯥꯡ ꯑꯃꯗ
ꯀꯔꯤꯒꯤ ꯆꯥꯡ ꯍꯧꯖꯤꯛ ꯂꯣꯏꯅ ꯐꯨꯗꯔꯛꯑꯒꯗꯧꯕꯅꯦ ꯀꯔꯤꯒꯤ ꯄꯪꯕ ꯄꯪꯕꯒ ꯌꯥꯔꯣꯏ ꯆꯩꯅꯦ ꯍꯦꯛꯇ ꯀꯟꯗꯧꯔꯤꯕꯅꯦ ꯂꯩꯔꯝꯃꯣꯀꯣ ꯉꯁꯤꯗꯤ ꯑꯩ ꯅꯪꯕꯨ ꯐꯨ
ꯂꯥꯛꯑꯣ ꯂꯥꯛꯑꯣ ꯐꯨꯕ ꯂꯥꯛꯑꯣ
ꯍꯣꯏ ꯆꯩ ꯆꯩ ꯑꯃ ꯄꯥꯏꯔꯒ ꯂꯩꯔꯝꯃꯣ ꯅꯁꯥꯒ ꯆꯥꯟꯅꯕ
ꯍꯨꯁ ꯏꯁꯥꯒ ꯆꯥꯟꯅꯕꯗꯤ ꯎꯝ ꯌꯥꯏꯅ ꯑꯩꯅ ꯑꯗꯨꯝ ꯊꯤꯕ ꯇꯥꯔꯦꯅ ꯑꯗꯨꯗꯤ
ꯍꯣꯏ ꯊꯤꯔꯣ ꯑꯗꯣ ꯑꯩ ꯂꯥꯛꯑꯅꯤ ꯑꯗꯨꯒ ꯍꯧꯖꯤꯛ ꯅꯪ
ꯍꯝ
ꯊꯄꯔ ꯊꯄꯔ ꯍꯥ ꯊꯧꯊꯔꯛꯑꯒꯦ
ꯑꯥ ꯀꯩ ꯍꯥꯏꯕ
ꯅꯪ ꯍꯧꯖꯤꯛ ꯑꯩꯅ ꯐꯨꯊꯥꯔꯛꯑꯒꯦ
ꯎꯝ ꯎꯝ ꯐꯨꯕꯤꯌꯨ ꯐꯨꯕꯤꯌꯨ ꯍꯣꯏ ꯍꯣꯏ ꯂꯩꯔꯦ ꯂꯩꯔꯦ ꯉꯥꯏ ꯂꯩꯔꯝꯅꯤ ꯑꯩꯗꯤ
ꯕꯦꯟ ꯗꯥꯎꯟ ꯇꯧꯔꯒ ꯂꯩꯔꯣ
ꯑꯁ ꯕꯦꯟꯗꯥꯎꯅꯦꯕ
ꯍꯣꯢ ꯍꯤꯍꯤ ꯍꯤꯍꯤ
ꯆꯩꯅ ꯀꯟꯗꯣꯔꯕꯅꯦ ꯑꯗꯨꯒꯤꯅꯦ ꯐꯨꯔꯝꯗꯥꯏꯗ ꯀꯞꯄ ꯌꯥꯗꯤꯌꯦ ꯅꯣꯛꯑ ꯅꯣꯛꯑꯒ ꯐꯨꯗꯣꯏꯅꯦ ꯍꯥꯏꯗꯤ ꯃꯤꯕꯨ ꯐꯨꯕꯗ ꯀꯩꯅꯣ ꯇꯧꯕ ꯍꯩꯇꯦ
ꯑꯗꯨꯗꯤ ꯃꯤ ꯌꯥꯝ ꯎꯁꯤꯠꯇꯕ ꯃꯤ ꯌꯥꯝ ꯎꯁꯤꯠꯇꯕ ꯋꯥꯅꯤꯅꯦ
ꯍꯣꯏ ꯃꯥꯅꯦ ꯑꯩꯗꯤ ꯃꯤꯕꯨ ꯎꯁꯤꯠꯇꯦ
ꯑꯗꯨꯅꯦꯃꯤ ꯃꯤꯌꯥꯝ ꯎꯁꯤꯠꯇꯕ ꯋꯥꯅꯦꯕ ꯍꯨꯝ
ꯑꯩꯗꯤ ꯃꯤꯕꯨ ꯌꯥꯝꯅ ꯎꯁꯤꯠꯇꯕꯅꯦꯀꯣ ꯍꯧꯖꯤꯛ ꯑꯩ ꯍꯧꯔꯛꯑꯒꯦ ꯔꯦꯗꯤ ꯇꯨ ꯐꯥꯏꯠ
ꯑꯁ ꯍꯧꯗ꯭ꯔꯤꯕꯣ ꯉꯁꯥꯏꯗꯒꯤ ꯍꯧꯔꯒꯦ ꯍꯧꯔꯒꯦ
ꯍꯥꯍꯥꯍꯥꯍꯥ ꯅꯪ ꯅꯪ ꯔꯦꯗꯤ ꯑꯣꯏꯍꯜꯂꯤꯕꯅꯦ
ꯑꯥ ꯑꯩꯗꯤ ꯑꯣꯚꯔ ꯔꯦꯗꯤꯅꯦ ꯔꯦꯗꯤ ꯑꯣꯏꯃꯟꯕꯒꯤ ꯑꯃꯨꯛꯀꯥ ꯂꯩꯔꯔꯣꯢ
ꯎꯝ ꯃꯤ ꯃꯆꯥꯗꯤ ꯐꯩꯌꯦ
ꯅꯪ ꯉꯁꯤꯒꯤ ꯂꯥꯏꯔꯤꯛ ꯄꯥꯔꯕ ꯍꯥꯏꯔꯣ
ꯄꯥꯗꯦꯗ ꯂꯥꯢꯔꯤꯛꯀꯥ
ꯀꯔꯤꯒꯤ ꯂꯥꯢꯔꯤꯛ ꯄꯥꯗꯕ ꯍꯥ ꯑꯉꯥꯡ ꯑꯉꯥꯡ ꯑꯣꯏꯔ ꯒ ꯂꯥꯏꯔꯤꯛ ꯄꯥꯗꯕ ꯂꯥꯏꯔꯤꯛ ꯍꯩꯅꯤꯡꯗꯕ
ꯁꯀꯨ꯭ꯜ ꯇꯝꯕ ꯍꯧꯗ꯭ꯔꯤꯌꯦ ꯑꯩꯈꯣꯢ ꯢꯍꯤꯍꯤꯍꯤ
ꯍꯧꯖꯤꯛ ꯑꯦꯕꯤ ꯁꯤ ꯌꯥꯝ ꯊꯨꯅ ꯍꯥꯏꯔꯣ
ꯃꯅꯤꯄꯨꯔꯤ ꯂꯣꯟꯗ ꯈꯪꯉꯦꯗ ꯑꯗꯨꯗꯤ
ꯍꯥꯢꯔꯛꯑꯣꯅꯦ
ꯏꯪꯂꯤꯁ ꯂꯣꯟꯗ ꯈꯪꯗꯦ
ꯍꯥꯏꯔꯣ ꯍꯥꯏꯔꯣ
ꯅꯪ ꯍꯩꯕ꯭ꯔꯣ ꯃꯅꯤꯄꯨꯔꯤꯒꯤ ꯀꯩꯅꯣꯗꯣ
ꯍꯩꯇꯦ
ꯑꯣ
ꯅꯪꯗꯤ
ꯍꯩꯗ
ꯍꯥꯏꯔꯛꯑꯣꯅꯦ
ꯆꯨꯝ꯭ꯕ꯭ꯔꯥ ꯆꯨꯝ ꯀꯌꯥ ꯂꯩꯕ꯭ꯔꯣꯒꯣ ꯃꯅꯤꯄꯨꯔꯤ ꯔꯣꯅ ꯀꯣꯛ ꯁꯝ ꯂꯥꯏ ꯃꯤꯠ ꯇꯣ ꯀꯣꯛ ꯁꯝ ꯂꯥꯏ ꯃꯤꯠ ꯄꯥ ꯅꯥ ꯆꯤꯜ ꯇꯤꯜ ꯈꯧ ꯗꯧ ꯚꯝ ꯍꯨꯛ
ꯈꯧ ꯉꯧ
ꯎ ꯀꯣꯛ ꯁꯝ ꯂꯥꯏ ꯃꯤꯠ ꯄꯥ ꯅꯥ ꯆꯤꯜ ꯇꯤꯜ ꯈꯧ ꯉꯧ ꯋꯥꯏ ꯌꯥꯡ ꯍꯨꯛ
ꯈꯧ ꯉꯧ ꯊꯧ ꯈꯧꯉꯧ ꯀꯔꯤ ꯍꯥꯏꯔꯣ ꯑꯩ ꯈꯪꯗ꯭ꯔꯦ ꯍꯥꯏꯔꯣ
ꯅꯆꯤꯟ ꯊꯤꯕ
ꯑꯩ ꯈꯪ ꯑ ꯑꯁꯦꯕꯒꯤ
ꯅꯪ ꯃꯅꯤꯄꯨꯔꯤ ꯂꯧꯔꯛꯇ꯭ꯔꯣ
ꯅꯠꯇꯦ
ꯏꯁ ꯕꯦꯡꯒ꯭ꯂꯤꯔꯣ ꯎꯝ ꯍꯨ ꯍꯨ ꯍꯨ ꯆꯤꯟꯗꯤꯀꯣ
ꯍꯥꯏꯔꯣ ꯀꯣꯛ ꯁꯝ ꯂꯥꯏ ꯃꯤꯠ ꯄꯥ ꯅꯥ ꯆꯤꯜ ꯇꯤꯜ ꯈꯧ ꯉꯧꯊꯧ ꯋꯥꯏ ꯌꯥꯡ
ꯍꯨꯛ ꯎꯟ ꯏ ꯏ ꯄꯥ ꯅꯥ ꯑꯦ ꯐꯝ ꯍꯥꯏꯕꯅꯤ
ꯑꯇꯤꯌꯥ
ꯑꯦꯇꯤꯌꯥ ꯒꯣꯛ ꯖꯝ ꯔꯥꯏ ꯕꯥ ꯖꯤꯜ ꯗꯤꯜ ꯉꯧ ꯗꯧ ꯚꯝ ꯍꯥꯏ ꯏꯁ ꯍꯦꯍꯦ ꯑꯗꯨꯒ ꯀꯔꯤꯔ ꯝ ꯂꯩꯗꯣ
ꯑꯇꯞ ꯏꯅꯞ ꯆꯩꯩꯅꯞ ꯃꯌꯦꯛ
ꯑꯇꯞ ꯑꯗꯨꯒꯤ ꯃꯌꯦꯛꯀꯤ ꯃꯤꯡꯗꯣ
ꯆꯩꯇꯞ ꯃꯌꯦꯛ
ꯆꯩꯇꯞ ꯃꯌꯦꯛ ꯍꯥꯏꯕ꯭ꯔ
ꯍꯣꯏ
ꯑꯄꯨꯟ ꯎ ꯑ ꯑꯇꯞ ꯏꯅꯞ ꯎꯅꯞ ꯑꯄꯨꯟ ꯍꯥꯏꯕ꯭ꯔ ꯑꯍꯥ ꯑꯍꯥ ꯍꯥ ꯑ ꯍꯥ ꯍꯥ
ꯑꯇꯞ ꯏꯅꯞ ꯎꯅꯞ ꯌꯦꯅꯞ ꯆꯩꯩꯅꯞ ꯎꯅꯞ
ꯁꯧꯅꯥꯞ ꯂꯩꯕ ꯅꯠꯟ꯭ꯔꯣ
ꯎꯝ
ꯑꯗꯨꯒ ꯑꯄꯨꯟꯗꯣ ꯂꯥꯏꯟ ꯏꯁꯇ꯭ꯔꯦꯠ ꯂꯥꯏꯟ ꯑꯃ ꯌꯦꯛꯊꯣꯛꯄꯇꯨ ꯅꯠꯇ꯭ꯔꯣ
ꯍꯥ ꯏꯁꯇ꯭ꯔꯦꯠ ꯂꯥꯏꯟ ꯑꯃ ꯌꯦꯛꯊꯣꯛꯄꯗꯣ ꯀꯣꯛ ꯂꯣꯟꯁꯨꯝ ꯂꯥꯏ ꯂꯣꯟꯁꯨꯝ ꯃꯤꯠ ꯂꯣꯟꯁꯨꯝ ꯍꯥꯏꯕ ꯕꯅꯦ ꯑꯗꯨꯗꯤ
ꯁꯤꯁ ꯑꯗꯨ ꯅꯠꯇꯦꯍꯦ
ꯑꯇꯞ ꯏꯟꯅꯞ ꯎꯅꯞ ꯌꯦꯟꯅꯞ ꯆꯩꯩꯅꯞ ꯑꯣꯅꯞ ꯁꯧꯅꯞ ꯅꯨꯡ ꯂꯣꯏꯔꯦ ꯁꯤꯗ ꯑꯗꯨꯒ ꯅꯪꯅ ꯍꯥꯏꯕꯗꯨꯅꯀꯣ ꯏꯁꯇ꯭ꯔꯦꯠ ꯂꯥꯏꯟ ꯌꯦꯛꯊꯣꯛꯄꯗꯨꯅꯀꯣ ꯀꯣꯛ ꯂꯣꯟꯁꯨꯝ ꯂꯥꯏ ꯂꯣꯟꯁꯨꯝ ꯃꯤꯠ ꯂꯣꯟꯁꯨꯝ ꯄꯥ ꯂꯣꯟꯁꯨꯝ ꯅꯥ ꯂꯣꯟꯁꯨꯝ ꯇꯤꯜ ꯂꯣꯟꯁꯨꯝ ꯈꯧ ꯏ ꯂꯣꯟꯁꯨꯝ ꯁꯨꯝ ꯍꯥꯏꯕꯗꯣ
ꯅꯁꯅ ꯑꯁ ꯀꯦ ꯂꯥꯏꯟꯂꯣ ꯑꯣ ꯃꯈꯥꯒꯤ ꯀꯩꯅꯣ ꯀꯣꯛ ꯑꯦꯅ ꯀꯣꯛ ꯑꯗꯨꯒ ꯁꯝ ꯑꯗꯨꯒ ꯊꯤ ꯀꯩ ꯍꯥꯏꯔꯗꯤ ꯎꯝ ꯏꯁꯤꯡ ꯍꯥꯏꯕꯒꯣ ꯇꯥꯕ꯭ꯔꯣ ꯏꯁꯤꯡꯒꯤ ꯕꯅꯥꯟ ꯕꯅꯥꯟ ꯇꯧꯔꯣꯅꯦ ꯏꯁꯤꯡꯒꯤ
ꯏ ꯁꯝ ꯏꯅꯞ ꯉꯧ ꯂꯣꯟꯁꯨꯝ ꯑꯥ ꯑꯗꯨꯅꯦ ꯀꯣꯛ ꯂꯣꯟꯁꯨꯝ ꯂꯥꯏ ꯂꯣꯟꯁꯨꯝ ꯍꯥꯏꯕ
ꯑꯗꯨꯒꯤ ꯀꯩꯅꯣꯗ ꯑꯄꯨꯟ ꯔꯥꯏ ꯑꯁ ꯃꯈꯥꯗ ꯑꯃ ꯂꯩꯅꯦ ꯑꯄꯨꯟꯒꯤ ꯑꯃ ꯂꯩꯅꯦ ꯃꯅꯤꯄꯨꯔꯤꯗ ꯅꯪ ꯈꯪꯅꯉꯤꯅꯤꯅꯦ
ꯑꯄꯨꯟꯒꯤ ꯑꯃ ꯍꯥꯏꯕꯗꯤ ꯀꯩꯅꯣ
ꯑꯗꯨꯁꯨ ꯀꯩꯅꯣ ꯑꯜꯐꯥꯕꯦꯠꯀꯤ ꯑꯃ ꯃꯈꯜ ꯑꯃꯅꯤꯕ ꯑꯜꯐꯥꯕꯦꯠꯅꯦꯕ ꯀꯔꯤꯒꯤ ꯁꯄꯦꯂꯤꯡꯗꯔ ꯍꯥꯞꯄꯅꯤꯅꯦ ꯑꯗꯣ ꯑꯪꯒ꯭ꯔꯦꯖꯤ ꯅꯠꯇꯦ ꯑꯪꯒ꯭ꯔꯦꯖꯤ ꯍꯥꯏꯔ ꯀꯥꯟꯗ ꯁꯄꯦꯂꯤꯡ ꯑꯁ ꯗ꯭ꯔꯣꯌꯤꯡ ꯌꯦꯑꯒ ꯇꯝꯃꯗꯤꯀꯣ ꯈꯪꯗꯧꯕ
ꯀꯣꯛ ꯂꯣꯟꯁꯨꯝ ꯂꯥꯏ ꯂꯣꯟꯁꯨꯝ ꯍꯥꯏꯕꯗꯨ ꯅꯠꯇ꯭ꯔꯣꯕ
ꯅꯠꯇꯦ ꯀꯣꯛ ꯏꯔꯤꯅ ꯀꯣꯛ ꯁꯄꯦꯂꯤꯡꯁ ꯁꯤ ꯑꯦꯛꯖꯥꯝꯄꯜ ꯏꯁꯤꯡ ꯍꯥꯏꯔꯒꯅ ꯏ ꯁꯝ ꯏꯅꯞ ꯑꯗꯨꯒ ꯏꯒꯤ ꯏ ꯅꯠꯇꯦ ꯏ ꯁꯝ ꯏꯅꯞ ꯉꯧ ꯂꯣꯟꯁꯨꯝ ꯑꯗꯨꯒꯤ ꯃꯈꯥꯗ ꯀꯣꯛꯀ ꯏꯒ ꯁꯝꯒꯤ ꯃꯈꯥꯒꯤꯗ ꯑꯄꯨꯟ ꯍꯥꯏꯕꯗꯣ ꯑꯗꯨꯗꯣ ꯀꯔꯤꯗ ꯍꯥꯞꯄ ꯀꯔꯤꯗ ꯂꯩꯕꯗꯣ ꯀꯥꯎꯈ꯭ꯔꯦꯅꯦ
ꯑꯄꯨꯟꯂꯣ
ꯑꯦꯁ ꯑꯦꯝ ꯍꯩꯕꯅꯤꯅ ꯑꯩꯈꯣꯏ ꯀ꯭ꯂꯥꯁ ꯋꯥꯟꯗꯒꯤ ꯑꯦꯠ ꯐꯥꯎ ꯇꯝꯕꯅꯦ
ꯑꯄꯨꯟ ꯃꯌꯦꯛꯇꯣ ꯀꯗꯥꯏꯗ ꯌꯥꯎꯒꯦ
ꯎꯝ
ꯀꯗꯥꯏꯗ ꯌꯥꯎꯒꯦ
ꯍꯣꯏ ꯈꯪꯗꯦ
ꯑꯩꯁꯨ ꯈꯪꯗꯦ
ꯅꯪꯅ ꯍꯥꯏꯔꯒ ꯉꯁꯤ ꯈꯪꯉꯦ
ꯎꯝ ꯀꯥꯎꯔꯅꯨꯀꯣ
ꯍꯣꯏ ꯀꯥꯎꯔꯔꯣꯏ ꯅꯪꯅ ꯑꯗꯨ ꯇꯥꯛꯄꯤꯕꯒꯤ ꯅꯪꯕꯨ ꯌꯥꯝꯅ ꯊꯥꯒꯠꯆꯔꯤ
ꯆꯥꯅꯤꯡꯕ꯭ꯔꯣ ꯀꯔꯤ ꯊꯒꯠꯄ꯭ꯔꯣ
ꯍꯥꯥ
ꯆꯩ ꯆꯥꯅꯤꯡꯕ꯭ꯔꯣ ꯍꯣꯁꯇꯦꯜꯒꯤ ꯃꯈꯥꯗ ꯀꯨꯝꯃꯒ ꯆꯩꯇꯦꯛ ꯑꯃ ꯂꯧꯔ ꯁꯥꯏꯌꯣ
ꯑꯩꯈꯣꯏ ꯆꯩ ꯆꯩ ꯂꯩꯇꯦꯌꯦ ꯑꯩꯈꯣꯏ ꯍꯣꯁꯇꯦꯜ ꯃꯈꯥꯗ ꯏꯁꯤꯡ ꯂꯩꯌꯦ
ꯎꯝ
ꯏꯁꯤꯡꯗ ꯄꯥꯠ